ꯍꯜꯂꯣ ꯇꯥꯕ꯭ꯔꯣ
ꯇꯥꯏꯌꯦ ꯀꯩꯗꯧꯔꯤꯒꯦ
ꯍꯧꯖꯤꯛ ꯁꯦ ꯏꯔꯨꯕ ꯂꯣꯏꯔꯒ ꯒ ꯐꯃꯨꯡꯗ ꯐꯝꯂꯤ
ꯑꯣ ꯑꯩꯁꯨꯅꯦ ꯑꯩꯗꯤ ꯍꯤꯞꯄꯤꯅꯦ ꯀꯣꯛ ꯆꯤꯛꯄꯒꯤ ꯆꯥꯔꯦ
ꯀꯩ ꯃꯊꯦꯜ ꯆꯥꯒꯦ
ꯑꯁ ꯉꯁꯤꯁꯦ ꯀꯩꯅꯣ ꯁꯒꯣꯜ ꯍꯋꯥꯏꯗꯣ
ꯎꯝ
ꯎꯝ ꯌꯣꯠꯂꯒ ꯆꯔꯦ
ꯍꯥꯎꯋꯦꯅꯦ ꯑꯗꯨ ꯗꯣ ꯏꯟꯁꯥꯡ ꯍꯥꯎꯕ ꯆꯥꯗ꯭ꯔꯦ ꯍꯥ ꯍꯥ ꯍꯥ
ꯄꯩꯁꯥ ꯂꯩꯇꯕ
ꯂꯩꯔꯝꯒꯅꯤꯍꯦ ꯆꯥꯡ ꯍ ꯑꯍꯥꯎꯕ ꯆꯥꯅꯤꯉꯗꯤ
ꯉꯁꯤ ꯇꯣꯂꯣꯞ ꯆꯪꯕꯁꯨ ꯃꯥꯏꯅꯁ ꯂꯣꯏ ꯆꯠꯈ꯭ꯔꯦ ꯍꯨꯝ ꯍꯨꯝ ꯆꯪꯗ꯭ꯔꯤꯉꯩꯗꯨꯒꯤ ꯃꯥꯏꯅꯁ ꯆꯠꯈ꯭ꯔꯦ ꯍꯥꯟꯅ ꯅꯥ ꯑ ꯍꯨꯝ
ꯍꯨꯝ ꯍꯨꯝ ꯍꯨꯝ ꯑꯗꯨꯒ ꯃꯨꯛ ꯆꯪꯗꯣꯏꯅꯦ ꯍꯦ ꯍꯥ ꯍꯥ ꯍꯥ ꯉꯥꯏꯔꯒ ꯈꯔ ꯂꯩꯔꯣ ꯀꯃꯥꯏ ꯀꯃꯥꯏ ꯇꯧꯒꯦ ꯀꯃꯥꯏ ꯀꯃꯥꯏ ꯇꯧꯔꯤꯒꯦ ꯅꯣꯏꯁꯦ
ꯑꯗꯨꯝ ꯂꯩꯔꯤ ꯍꯥꯏꯕ ꯇꯥꯔꯦꯗ ꯑꯁ ꯍꯟꯗꯛꯇꯤ ꯌꯥꯝ ꯁꯥꯏꯌꯦ ꯅꯣꯏꯗꯤ ꯁꯥꯗ꯭ꯔꯣ
ꯑꯩꯈꯣꯏꯁꯨ ꯁꯥꯏꯗ ꯅꯣꯏꯒꯤꯅ ꯍꯦꯟꯅ ꯁꯥꯔꯝꯒꯅꯤ ꯅꯣꯏꯒꯤ ꯑꯍꯥ ꯕꯔꯥ ꯃꯐꯝꯗꯣ
ꯍꯣꯏ ꯍꯦꯟꯅ ꯁꯥꯡꯉꯦ ꯑꯁ ꯍꯦꯟꯅ
ꯑꯩꯈꯣꯏꯗꯗꯤ ꯍꯥꯏꯔꯗꯤꯀꯣ ꯑꯩꯈꯣꯏꯗꯗꯤ ꯀꯩ ꯍꯥꯏꯁꯤꯔ ꯌꯨꯝꯁꯦ ꯅꯣꯏꯒꯤꯗꯤ ꯌꯥꯝꯅ ꯅꯛꯏꯅ ꯌꯨꯝ ꯂꯩꯕꯁꯤꯡꯗꯣ ꯈꯣꯏꯒꯤꯗꯤ ꯁꯦ ꯑ ꯖꯒꯥꯁꯦ ꯌꯥꯝ ꯀꯩ ꯍꯥꯏꯗꯣꯏꯔꯥ ꯈ꯭ꯔ ꯈ꯭ꯔ ꯏꯁꯄꯦꯁ ꯑꯃ ꯂꯩꯕꯀꯣ ꯑꯗꯨꯒ ꯄꯥꯟꯕꯤꯁꯨ ꯌꯥꯝ ꯂꯩꯕꯒꯤ ꯑꯗꯨꯝ ꯁꯥꯏ ꯍꯥꯏꯔꯁꯨ ꯅꯨꯡꯁꯤꯠ ꯈꯔꯗꯤ
ꯑꯗꯨꯅꯦ ꯅꯨꯡꯁꯤꯠ ꯈꯔꯁꯨ ꯑ ꯈꯔ ꯑꯗꯨꯝ ꯂꯥꯛꯑꯗꯤ ꯐꯥꯕ ꯐꯥꯕ ꯑ ꯑꯁꯤꯗꯗꯤ ꯀꯗꯥꯏꯗꯒꯤ
ꯗꯤ ꯋꯤꯟꯗꯣ ꯃꯄꯥꯟ ꯑꯃꯨꯛ ꯌꯦꯡꯔꯗꯤ ꯑꯃꯨꯛꯀ ꯃꯦꯁꯤꯟꯒꯤ
ꯑꯣ ꯑꯗꯨꯅꯦ ꯍꯦ ꯑꯥ ꯅꯨꯡꯁꯤꯠ ꯅꯨꯡꯁꯤꯠ ꯂꯥꯛ ꯄ ꯂꯥꯏꯔꯤ ꯎꯝ ꯅꯂꯥꯒꯤ ꯃꯅꯝꯅ ꯍꯦ ꯑꯍ ꯂꯥꯛꯑꯦ ꯑꯣꯏꯅ ꯂꯥꯛꯑꯦ ꯎꯝ ꯅꯣꯏꯗꯤ ꯀꯅꯥ ꯀꯅꯥ ꯂꯩ ꯑꯦ ꯍꯗꯛꯁꯦ꯫ ꯀ꯭ꯂꯥꯁ꯫ ꯂꯣꯏꯔꯦꯗ ꯑꯗꯨꯝ ꯑꯦꯛꯖꯥꯝꯒꯤ ꯉꯥꯏꯔꯤꯅꯦ꯫
ꯉꯔꯥꯡꯗ ꯅꯣꯏ ꯀꯩꯅꯣ ꯐꯦꯔꯋꯦꯜꯒꯨꯝꯕ ꯆꯠꯄ ꯃꯥꯜꯂꯦꯅꯦ꯫ ꯀꯔꯤ ꯀꯔꯝꯕ ꯐꯦꯔꯋꯦꯜꯔꯣ꯫
ꯑꯩꯈꯣꯏ ꯁꯤꯅꯤꯌ꯭ꯔꯁꯤꯡꯒꯤ꯫ ꯀꯩꯅꯣ ꯃꯣꯏ ꯃꯣꯏꯒꯤ ꯇꯧꯕꯅꯤꯗ꯫ ꯂꯣꯏꯔꯅꯤ ꯂꯣꯏꯔꯦꯗꯅ꯫ ꯀꯗꯥꯏꯗꯒꯤ ꯑꯩꯈꯣꯏ ꯄꯩꯁꯥ ꯂꯨꯄꯥ ꯆꯥꯃꯉꯥ ꯄꯤꯔꯒ ꯇꯧꯕꯅꯦ ꯑꯗꯣ ꯑꯗꯨꯒꯤ ꯉꯥ ꯉꯥ ꯄꯤꯁ ꯑꯃꯈꯛꯇ꯫ ꯃꯆꯥ꯫
ꯅꯣꯏ ꯀꯟꯇ꯭ꯔꯤꯕꯤꯎꯁꯟ ꯌꯥꯝꯜꯦꯍꯦ꯫
ꯌꯥꯝꯃꯦ꯫
ꯒꯤꯐꯇꯨ ꯐꯖꯅ ꯄꯤꯕꯒꯤꯔ ꯀꯃꯥꯏꯅ ꯇꯧꯕꯒꯤꯔ꯫
ꯁꯥꯗꯣ ꯀꯩꯅꯣ ꯑꯁ ꯐꯖꯅ ꯃꯦꯅꯦꯖ ꯇꯧꯕ ꯍꯩꯇꯕꯒꯤ ꯑꯣꯏꯔꯝꯒꯅꯤ ꯃꯣꯏꯒꯤꯗꯣ꯫
ꯃꯣꯏꯗꯣ ꯃꯅꯨꯡꯗ ꯀꯩꯅꯣꯝ ꯑ꯫ ꯈꯔꯗꯤ ꯆꯥꯔꯝꯒꯅꯤ ꯍꯥꯏꯕꯗꯤ ꯄꯩꯁꯥ ꯌꯥꯝ꯫ ꯂꯧꯔꯒ ꯃꯣꯏ ꯃꯅꯨꯡꯗ ꯎ ꯍꯥꯏꯕꯗꯤ ꯂꯤꯗꯔꯁ ꯎꯝ꯫
ꯑꯩꯁꯦ ꯑꯗꯨꯃꯥꯥꯏ꯫ ꯊꯥꯖꯗꯦꯕ ꯍꯥꯏꯕꯗꯤ꯫ ꯌꯥꯝꯃꯟꯗ꯭ꯔꯣ ꯍꯥꯏꯕ ꯐꯦꯔꯋꯦꯜ ꯇꯧꯔꯒ꯫ ꯐꯥꯏꯚ ꯍꯟꯗ꯭ꯔꯦ ꯐꯥꯏꯚ ꯍꯟꯗ꯭ꯔꯦ ꯂꯧꯕꯗꯣ꯫ ꯃꯤꯁꯨ ꯌꯥꯝꯗꯦꯅ ꯅꯣꯏꯒꯤꯗꯣ꯫
ꯃꯤꯕꯨꯗꯤ꯫ ꯃꯤ ꯑꯩꯈꯣꯏꯒꯤ ꯁꯦꯀꯦꯟ ꯁꯦꯃꯦꯁꯇꯔꯁꯤꯡꯅ ꯃꯤ ꯁꯤꯛꯁꯇꯤꯗꯤ ꯈꯔ ꯍꯦꯟꯕꯅꯦ꯫
ꯑꯗꯨ ꯇꯨ ꯍꯟꯗ꯭ꯔꯦ꯫ ꯂꯣꯝꯗꯤ ꯌꯧꯔꯝꯂꯣꯏꯗ꯫
ꯍꯣꯏ ꯇꯨ ꯍꯟꯗ꯭ꯔꯦꯗꯇꯤ ꯌꯧꯔꯣꯏꯍꯦ ꯍꯟꯗ꯭ꯔꯦꯠ ꯃꯦꯛꯁꯤꯃꯝ ꯍꯟꯗ꯭ꯔꯦꯠ꯫ ꯍꯟꯗ꯭ꯔꯦꯠ ꯍꯥꯏꯔꯅꯤ ꯁꯤꯅꯤꯌꯔꯒ ꯍꯥꯏꯔꯗꯤꯀꯣ꯫ ꯑꯗꯨꯗ ꯂꯥꯛꯇꯕꯁꯤꯡ ꯌꯥꯎꯒꯅꯤꯕ꯫
ꯎꯝ ꯌꯥꯝꯃꯜꯦꯕ ꯀꯟꯇ꯭ꯔꯤꯕꯤꯎꯁꯟꯗꯨ ꯑꯗꯨ ꯐꯥꯏ ꯍꯟꯗ꯭ꯔꯦꯠ ꯅꯗꯤ꯫ ꯏꯁꯀꯥꯔꯁꯟꯒꯨꯝꯕ ꯄꯤꯛꯅꯤꯛ ꯆꯠꯕ ꯌꯥꯔꯦꯕ꯫
ꯎꯝ ꯑꯁ ꯌꯥꯝꯃꯦ ꯌꯥꯝꯃꯦ
ꯑꯩꯈꯣꯏ ꯀꯥꯔꯤꯉꯩꯗꯗꯤ ꯗꯤ ꯑꯦꯝ ꯀꯣꯂꯦꯁꯁꯦ ꯀꯥꯔꯤꯉꯩꯗꯗꯤ ꯐꯦꯔꯦ ꯐꯤꯌꯔꯋꯦꯜꯒꯨꯝꯕ ꯅꯠꯇ꯭ꯔꯒ ꯏꯁꯄꯣꯔꯠꯁ ꯀꯨꯝꯕ ꯁꯥꯟꯅꯕꯁꯦ ꯊ꯭ꯔꯤ ꯍꯟꯗ꯭ꯔꯦꯠꯅ ꯃꯦꯛꯁꯤꯃꯝ ꯑꯣꯏꯔꯝꯒꯅꯤ ꯑꯩꯈꯣꯏꯒꯤ ꯃꯇꯗꯗꯤ ꯈꯪꯗꯦ ꯀꯣ ꯃꯇꯝ ꯃꯇꯝꯁꯨ ꯂꯩꯕ ꯍꯥꯏꯕꯗꯤ ꯎꯝ ꯑꯗꯨ ꯑꯣꯏꯕꯅꯤꯅ ꯑꯗꯨ ꯑꯣꯏꯔꯁꯨ ꯐꯥꯏꯚ ꯍꯟꯗ꯭ꯔꯦꯗꯗꯤ ꯍꯦꯟꯃꯟꯕꯨꯒꯨꯝꯇꯕꯣ
ꯑꯗ ꯃꯣꯏꯅ ꯀꯩꯅꯣ ꯎꯝ ꯁꯤꯅꯤꯌꯔ ꯁꯤꯡꯒꯤ ꯐꯦꯔꯋꯦꯜ ꯒꯤꯐ ꯄꯤꯕꯗꯣ ꯑꯗꯨꯗ ꯈꯔ ꯄꯩꯁꯥꯗꯣ ꯈꯔ ꯍꯣꯡꯕ ꯍꯣꯡꯕ ꯑꯣꯏꯔꯁꯨ ꯑꯗꯨꯝ ꯐꯖꯕ ꯂꯩꯗꯅ
ꯎꯝ
ꯑꯗꯨ ꯇꯧꯁꯦ ꯍꯥꯏꯕꯗ ꯃꯣꯏꯅ ꯈꯔ ꯇꯥꯡꯕꯗꯣ ꯃꯤ ꯈꯔꯅ
ꯒꯤꯐ ꯑꯣꯏꯅ ꯄꯤꯈꯤꯕꯗꯣ
ꯈꯪꯗꯦꯗ ꯐ꯭ꯔꯦꯝ ꯑꯩꯁꯨ ꯎꯗꯦ ꯃꯣꯏꯅ ꯇꯧꯕꯗꯣ ꯌꯥꯝꯅ ꯍꯩꯄꯥ ꯁꯥꯕ ꯌꯦꯡꯅꯤꯡꯗꯕ ꯕꯣꯀꯦꯠ ꯈꯔ ꯑꯗꯨꯝ ꯕꯣꯀꯦꯠ ꯃꯆꯥ ꯃꯆꯥ ꯁꯦꯝꯃꯦ ꯑꯗꯨꯒ ꯐ꯭ꯔꯦꯝ ꯀꯨꯝꯕ
ꯆꯪꯉꯝꯣꯏꯅ ꯑꯗꯨꯗꯤ ꯍꯥꯏꯕꯗꯤ ꯑ ꯨ ꯂꯩꯔꯗꯤꯀꯣ ꯍꯥꯏꯕꯗꯤ ꯌꯥꯝꯅ ꯄꯤꯁ ꯂꯩꯔꯗꯤ ꯑ ꯍꯣꯡꯒꯅꯤꯕ ꯀꯥꯎꯟꯁꯨ ꯑꯗꯨꯝ ꯄꯤꯒꯅꯦꯕ
ꯆꯥꯝꯃ ꯀꯌꯥꯅꯣ ꯇꯥꯌꯦ ꯍꯥꯏꯕꯅꯦ ꯑꯗꯣ ꯑꯃ ꯄꯤꯁ ꯑꯃꯗꯀꯣ
ꯑ
ꯑꯩꯈꯣꯏ ꯆꯥꯛ ꯆꯥꯕꯗꯨꯅ ꯂꯨꯄꯥ ꯅꯥꯏꯟꯇꯤ ꯍꯥꯏꯕ꯭ꯔꯥ ꯑꯗꯨꯃꯥꯏꯅꯕ ꯍꯥꯏꯕꯅꯦ
ꯈꯔ ꯆꯥꯔꯝꯒꯗꯕ ꯃꯥꯜꯂꯦ ꯃꯅꯨꯡꯗ
ꯈꯪꯗꯦ ꯃꯣꯏꯅ ꯎꯝ ꯆꯠꯊꯣꯛ ꯆꯠꯁꯤꯟ ꯇꯧꯕꯗꯁꯨ ꯑꯗꯨꯝ ꯆꯥꯕꯒꯤ ꯑꯣꯏꯔꯝꯒꯅꯤ ꯍꯥꯏꯔꯗꯤ ꯑꯣꯖꯥꯁꯤꯡꯅꯁꯨ ꯂꯤꯁꯤꯡ ꯅꯤꯄꯥꯜꯂ ꯄꯤꯕꯅꯦꯕ
ꯑꯗꯨꯗꯤ ꯀꯣꯟꯅꯔꯒꯅꯤꯗ ꯂꯦꯝ
ꯑꯁ ꯌꯥꯝ ꯂꯦꯝꯗꯤ ꯂꯦꯝ ꯑꯩꯅ ꯈꯟꯕꯗꯗꯤ ꯀꯣ
ꯃꯣꯏꯁꯦ ꯀꯩꯅꯣ ꯕꯣꯔ ꯑꯣꯐ ꯁꯦꯟꯁꯀꯨꯝꯕ ꯄꯤꯕ ꯀꯥꯟꯗ ꯀꯩꯅꯣ ꯕꯖꯦꯠ ꯍꯥꯏꯔꯛꯇꯕ꯭ꯔꯣꯅꯦ ꯍꯥꯏꯕꯗꯤꯦ ꯁꯦꯀꯌꯨꯇꯔꯤ ꯔꯤꯄꯣꯔꯠꯀꯨꯝꯕ ꯄꯤꯗꯕ ꯄꯩꯁꯥꯒꯤ ꯃꯇꯥꯡꯗ
ꯑꯩꯈꯣꯏꯗꯣ ꯉꯔꯥꯡꯗꯣ ꯆꯠꯄꯗꯣ ꯂꯣꯏꯕ ꯐꯥꯎ ꯂꯩꯗꯕ ꯑꯗꯨꯒꯤ ꯊꯦꯡꯈ꯭ꯔꯦꯕ ꯄꯨꯡ ꯑꯍꯨꯝ ꯇꯥꯔꯦꯕ ꯍꯧꯕꯗꯨꯨꯁꯨ ꯊꯦꯡꯅ ꯍꯧꯋ ꯑꯗꯨꯝ ꯅꯨꯡꯉꯥꯏꯗ ꯍꯥꯏꯔꯗꯤ ꯑ ꯃꯣꯏꯒꯤꯗꯤ ꯅꯨꯡꯉꯥꯏꯔꯅꯦ ꯑꯩꯈꯣꯏꯒꯤꯗꯤ ꯅꯨꯡꯉꯥꯏꯗꯦꯔꯥ ꯆꯥꯛꯄꯗꯤ ꯑ ꯆꯥꯛꯄꯗꯤ ꯑꯦ ꯄ꯭ꯂꯦꯠ ꯑꯅꯤ ꯑꯦꯛꯁꯇ꯭ꯔꯥꯕꯨꯨꯗꯤ ꯂꯧꯋꯦ ꯑꯩꯈꯣꯏꯗꯣ ꯍꯥꯏꯕꯗꯤ ꯑꯩꯈꯣꯏ ꯄꯩꯁꯥ ꯆꯥꯝꯃꯉꯥ ꯄꯤꯕꯅꯤꯅ ꯀꯗꯥꯏꯗ ꯀꯥꯏꯗꯒꯤ ꯎꯝ ꯎ ꯑꯗꯨꯝ ꯆꯥꯏ
ꯀꯟꯇ꯭ꯔꯤꯕ꯭ꯌꯨꯠ ꯇꯧꯔꯒ ꯆꯥꯗ꯭ꯔꯗꯤ ꯃꯥꯡꯉꯦ ꯅꯣꯏꯒꯤꯁꯦ
ꯈꯣꯏ ꯍꯥꯏ ꯄ꯭ꯂꯦꯠ ꯑꯅꯤ ꯑꯃꯨꯛ ꯍꯨꯔꯥꯟꯕ
ꯎꯝ
ꯀꯗꯥꯏꯗꯒꯤ ꯃꯣꯏꯒꯤꯁꯤꯗꯤ ꯑꯗꯨꯒ ꯁꯤꯅꯤꯌꯥꯔꯁꯤꯡꯁꯨ ꯋꯥꯡ ꯉꯥꯡꯉꯣ ꯍꯥꯏꯕꯒ ꯃꯤ ꯈꯔꯗꯤ ꯉꯥꯡꯉꯦ ꯑꯗꯣ ꯃꯣꯏ ꯃꯤꯡ ꯀꯧꯊꯣꯛꯑꯗꯤ ꯊꯣꯛꯂꯛꯑꯣ ꯍꯥꯏꯕꯅꯦꯕ ꯑꯗꯨ ꯊꯣꯛꯂꯛ ꯐꯠꯇꯕ ꯋꯥꯅꯤ ꯃꯣꯏꯗ ꯏꯀꯥꯏ ꯑꯥ ꯑꯗꯨꯝ ꯂꯩꯕꯗꯣ ꯎꯝ ꯃꯤꯡ ꯀꯧꯔ꯭ꯗꯤ ꯁꯤꯅꯤꯌꯥꯔ ꯑꯃ ꯑꯃꯅ ꯑꯗꯨꯝ ꯀꯩꯅꯣ ꯂꯩ ꯍꯧꯕꯁꯤꯡꯒꯤ ꯋꯥ ꯈꯔ ꯉꯥꯡꯅꯤꯡꯉꯗꯤ ꯉꯥꯡꯕ ꯊꯣꯛꯂꯛꯑꯣ ꯍꯥꯏꯔꯗꯤ ꯑꯗꯨꯕꯨꯗꯤ
ꯏꯀꯥꯏꯕꯅ ꯑ ꯍꯦꯟꯕ ꯃꯥꯜꯂꯦ ꯅꯣꯏ ꯑꯩꯁꯦ ꯁꯤꯅꯤꯌꯔꯁꯤꯡꯁꯦ
ꯈꯣꯏ ꯑꯩꯈꯣꯏ ꯑꯩꯈꯣꯏꯅ ꯈꯔ ꯏꯁꯃꯥꯔꯠ ꯑꯣꯏꯕ ꯍꯦꯟꯃꯟꯕ ꯑꯃꯨꯛ
ꯎꯝ ꯍꯨꯝ ꯍꯨꯝ ꯅꯣꯏ ꯅꯣꯏ ꯑ ꯁꯦꯃꯤꯁꯇꯔꯗꯤ ꯃꯤ ꯀꯌꯥ ꯑ ꯑ ꯑꯣꯏꯒꯦ ꯍꯥꯏꯕ ꯏꯁꯇꯨꯗꯦꯟꯁꯤꯡꯗꯣ ꯌꯥꯝꯕ꯭ꯔꯥ ꯑꯣ ꯌꯥꯝꯔꯝꯒꯅꯤ ꯑꯗꯨꯗꯤ
ꯌꯥꯝꯃꯦ ꯎꯝ ꯁꯤꯛꯁꯇꯤ ꯍꯦꯟ ꯌꯥꯝꯃꯦ
ꯇ꯭ꯔꯥꯏꯞꯅ ꯍꯦꯟꯕ꯭ꯔꯥ ꯅꯠꯇ꯭ꯔꯒ ꯃꯤꯇꯩꯇꯩꯅ ꯍꯦꯟꯕ꯭ꯔꯥ
ꯑꯝ ꯃꯩꯇꯩꯅ ꯍꯦꯜꯂꯦ ꯇ꯭ꯔꯥꯏꯕꯇꯤ ꯌꯥꯝꯗꯦ ꯑꯩꯈꯣꯏ ꯔꯣꯡꯃꯩꯅ ꯃꯤ ꯃꯔꯤ ꯈꯛꯇ ꯑꯣꯏꯔꯝꯒꯅꯤ
ꯑ ꯃꯔꯤ ꯈꯛꯇ ꯐꯖꯅ ꯇꯧꯑꯣ ꯃꯔꯤ ꯈꯛꯇ ꯑꯣꯏꯕꯅꯤꯅ ꯐꯖꯅ ꯇꯧꯑꯣ ꯃꯤꯡ
ꯑꯦ ꯃꯉꯥ ꯑꯣꯏꯔꯝꯒꯅꯤ ꯃꯉꯥ ꯑꯩꯅꯦ ꯑꯗꯨꯝ ꯀꯥꯎꯔ ꯂꯣꯖꯪ ꯊꯥꯏꯕꯅ ꯑ ꯑ ꯃꯉꯥ ꯃꯉꯥ ꯃꯉꯥ ꯎꯝ ꯅꯨꯄꯥ ꯑꯃꯅꯦ ꯅꯨꯄꯤ ꯃꯔꯤ
ꯅꯪ ꯃꯤꯡ ꯆꯠꯅꯤꯡꯉꯥꯏ ꯆꯠꯅꯤꯡꯉ ꯇꯧꯕ ꯑꯗꯣ ꯔꯣꯡꯃꯥꯏꯒꯤ ꯔꯤꯄ꯭ꯔꯖꯦꯟꯇꯦꯇꯤꯚ ꯑꯣꯏꯅ
ꯑꯗꯨꯒ ꯇ꯭ꯔꯥꯏꯞꯇꯤ ꯌꯥꯝꯗ꯭ꯔꯦꯗ
ꯍꯣꯏ ꯏꯔꯥꯡꯒꯤꯁꯨ ꯑꯣꯏꯕꯅꯤꯅ
ꯎꯝ ꯌꯥꯝꯗ꯭ꯔꯦ
ꯅ ꯇꯔꯣ ꯅꯪ ꯀꯩ ꯀꯅꯥ ꯁꯥꯟꯒ ꯅ ꯆꯕꯣ
ꯍꯣꯏ ꯏ ꯅꯨꯨꯄꯤ ꯆꯂꯥꯏꯑꯦ
ꯃꯥꯗꯤ ꯀꯔꯤ ꯀ꯭ꯂꯥꯁ ꯇꯝꯒ ꯂꯩꯕ ꯁꯀꯣ
ꯇꯨꯋꯦꯜꯐ ꯇ ꯄ ꯁꯅꯥꯗ
ꯂꯥꯞꯄꯦ ꯂꯥꯞꯇ꯭ꯔꯣ ꯑꯦ ꯂꯥꯞꯔꯝꯂꯣꯏꯗ ꯑ ꯂꯥꯞꯀꯅꯤ ꯍꯣꯏ ꯍꯣꯏ ꯍꯣꯏ ꯂꯥꯞꯀꯅꯤ ꯒꯥꯔꯤ ꯑꯅꯤꯒꯨꯝꯕ ꯂꯩ ꯆꯠꯂꯝꯒꯅꯦ
ꯑꯃ ꯈꯇꯅꯦ ꯑꯦꯕꯖꯤ ꯃꯣꯏꯣ ꯑꯣꯞꯛꯇꯣꯞ ꯐꯪꯗ ꯌꯥ ꯀꯐꯥꯎ ꯊꯦꯡꯕꯤꯕ ꯂꯩꯥꯏꯕ ꯑꯗꯨꯒꯤ ꯈꯔ ꯈꯔ ꯆꯤꯕꯤ ꯑ ꯑꯌꯥꯝꯕꯅ ꯊꯤꯟꯕꯤꯔꯝꯒꯅꯤ ꯃꯣꯏꯒꯤꯗꯣ
ꯂꯥꯞꯇꯤ ꯂꯥꯞꯈ꯭ꯔꯦ ꯅꯣꯏꯗꯒꯤ ꯍꯥꯏꯔꯗꯤ
ꯂꯨꯄꯥ ꯀꯨꯟ ꯆꯠꯄꯅꯦ ꯅꯥꯁꯀꯨ ꯐꯥꯎ ꯑꯗꯨꯝ ꯑꯌꯥꯝꯕ ꯊꯤꯟꯕꯤꯌꯦ ꯍꯥꯏꯕꯅꯦ ꯃꯣꯏꯒꯤꯗꯣ
ꯎꯝ ꯁꯨꯇꯤ ꯑꯣꯏꯕꯅꯤꯅ ꯅꯨꯡꯉꯥꯏꯔꯝꯒꯅꯤꯅꯦ ꯑꯗꯨꯝ ꯐꯃꯨꯡꯗ ꯍꯦꯞꯂꯒꯔꯣ ꯅ ꯇꯩꯔꯒ
ꯎꯝ ꯑꯥꯏꯇ ꯑꯗ
ꯆꯤꯡ ꯀꯥꯞꯄ ꯆꯦꯡ ꯀꯥꯞꯄ ꯆꯠꯂꯨꯅꯦ ꯅꯣꯏꯗꯤ ꯁꯨꯇꯤ ꯑꯣꯏꯕꯅꯤꯅ ꯅꯣꯏꯒꯤ ꯃꯅꯥꯛꯇ ꯆꯤꯡ ꯆꯩꯔꯥꯎ ꯆꯤꯡ ꯂꯩꯔꯦꯅ ꯇꯨꯡ ꯀꯥꯕ ꯆꯠꯄ ꯌꯥꯔꯦꯅ ꯋꯀꯤꯡ ꯑꯣꯏꯅ
ꯑꯁ ꯆꯠꯊꯣꯛꯄꯁꯨ ꯑꯃꯨꯛ ꯇꯟꯕ ꯂꯩꯕꯁꯨ ꯑꯃꯨꯛ ꯁꯥꯕ
ꯑꯗꯨꯅꯦ ꯃꯅꯨꯡꯗ ꯂꯩꯃꯜꯂꯗꯤ ꯅ ꯑꯩꯗꯣ ꯅꯁꯥꯗꯣ ꯌꯥꯝ ꯀꯩ ꯍꯥꯏꯗꯣꯏꯔꯣ ꯕꯣꯔꯤꯡ ꯆꯨꯔꯅꯤ ꯑꯗꯨꯒ ꯅꯁꯥ ꯁꯥꯁꯨ ꯅꯣꯏꯔꯛꯀꯅꯤ ꯑꯗꯨꯒ
ꯑꯁ ꯑꯩꯗꯤ ꯌꯥꯝ ꯅꯣꯏꯈ꯭ꯔꯦ ꯅꯣꯏꯔꯛꯀꯅꯤ ꯅꯠꯇ꯭ꯔꯦ ꯅꯣꯏꯔꯦ
ꯑꯗꯨꯅꯦ
ꯎꯝ
ꯑꯅꯤꯒ ꯁꯦꯡꯕ
ꯅꯣꯏꯔꯛꯀꯅꯤ ꯅꯠꯇ꯭ꯔꯦ ꯅꯣꯏꯔꯕꯅꯦ ꯅꯣꯏꯗꯤ ꯀꯩꯀꯩ ꯇꯧꯔꯒ ꯂꯩꯒꯦ ꯉꯁꯤꯗꯤ
ꯑꯩꯁꯨ ꯉꯁꯤꯁ ꯑꯁ ꯑꯗꯨꯝ ꯔꯨꯝꯗ ꯂꯩꯕꯩꯗ ꯑꯩꯈꯣꯏꯁꯦ ꯏꯚꯅꯤꯡꯗꯀꯣ ꯑꯃꯨꯛ ꯕꯖꯥꯔ ꯆꯠ ꯕꯖꯥꯔ ꯆꯠꯂꯒ ꯑꯁ ꯕꯖꯥꯔꯗꯁꯨ ꯉꯁꯤ ꯏꯔꯥꯡ ꯇꯧꯕꯅꯤꯅ ꯗꯨꯀꯥꯟꯁꯤꯡꯖ ꯀ꯭ꯂꯣꯁ
ꯇꯧ ꯕꯅꯦ ꯉꯁꯤ
ꯀ꯭ꯂꯣꯁ ꯇꯧꯕꯅꯦ ꯉꯁꯥꯏꯗ ꯂꯣꯜꯂꯒ ꯂꯩ
ꯑꯣ ꯑꯩꯗꯤ ꯈꯪꯗꯦ ꯏꯔꯥꯡ ꯇꯧꯋꯦ ꯍꯥꯏꯕ
ꯉꯁꯤ ꯏꯔꯥꯡ ꯇꯧꯋꯦ ꯏꯃꯥꯁꯤꯡꯗꯔꯅ ꯐꯝꯃꯦ ꯍꯥꯏꯕꯒꯝꯇ
ꯑꯣ ꯑꯣ ꯑꯣ ꯃꯇꯝ ꯃꯇꯝꯅ ꯍꯥꯏꯕꯗꯨꯅꯤ
ꯏꯔꯥꯡꯁꯤꯅ ꯀꯩꯁꯨ ꯇꯧꯅꯤꯡꯉꯥꯏ ꯀꯩ ꯑꯁ ꯇꯦꯟꯁꯟꯁꯦ
ꯌꯨꯝ ꯆꯠꯄꯁꯨ ꯌꯥꯗꯦ ꯍꯥꯏ
ꯌꯏꯝ ꯆꯠꯄꯁꯨ ꯌꯥꯗ꯭ꯔꯦ ꯁꯤꯗꯁꯨ ꯂꯩꯅꯤꯡꯉꯥꯏꯁꯨ ꯄꯩꯁꯥ ꯂꯩꯗ꯭ꯔꯗꯤ
ꯎꯝ ꯑꯗꯨꯅꯦ ꯄꯩꯁꯥ ꯂꯩꯇꯦ
ꯑꯗꯣ ꯊꯝꯃꯒꯦꯀꯣ
ꯍꯣꯏ ꯍꯣꯏ ꯐꯔꯦ ꯃꯪ ꯐꯔꯁꯦ
ꯎꯝ